ꯍꯜꯂꯣ ꯍꯜꯂꯣ
ꯅꯥ ꯄꯪꯗꯦ ꯇꯞꯅ ꯉꯥꯡ
ꯌꯥꯔꯦ ꯇ
ꯏꯃꯥꯟꯅꯕꯤ ꯑꯃ ꯑꯩꯉꯣꯟꯗ ꯍꯧꯖꯤꯛ ꯄꯣꯠ ꯁꯝꯅꯤ ꯑꯗꯨꯒꯤ ꯃꯥꯏ ꯃꯅꯥꯛꯇꯒꯤ ꯂꯧꯊꯣꯛ ꯅꯨꯅꯤꯠ ꯃꯉꯥꯗꯪ ꯂꯧꯣꯛ ꯊꯣꯛꯄꯣꯏ ꯌꯥꯖꯦ
ꯀꯔꯤꯅꯣꯅꯦ ꯋꯥꯏꯐꯥꯏꯕꯨ ꯀꯨꯏꯑꯦ ꯂꯥꯞꯄꯁꯨ ꯌꯥꯏ ꯑꯗꯨꯗꯤ
ꯍ ꯑꯩꯅ ꯃꯄꯥꯟ ꯊꯣꯛꯈ꯭ꯔꯗꯤ ꯃꯥꯒꯤꯗꯣꯟꯅꯦ ꯇꯠꯄ ꯑꯗꯨꯒꯤ
ꯈꯤꯇꯪ ꯂꯥꯊꯣꯔꯛꯀꯦꯗꯕ
ꯍꯣꯏ ꯍꯣꯏ ꯃꯥꯏ ꯐꯣꯟꯗꯨꯅ ꯅꯦꯠꯋꯥꯛ ꯌꯥꯗꯕ ꯑꯩꯉꯣꯟꯗꯒꯤ ꯁꯝꯕ ꯑꯩꯅ ꯃꯄꯥꯟ ꯊꯣꯛꯈ꯭ꯔꯗꯤ ꯃꯥꯗꯣ ꯐꯪꯕ ꯋꯥꯕ ꯅꯦꯠꯇꯣ ꯑꯗꯨꯒꯤꯠ ꯆꯠꯈꯤꯅꯣ ꯍꯥꯏꯕ
ꯆꯥꯛ ꯆꯥꯕꯤꯔꯕ꯭ꯔꯣ
ꯇꯔꯦꯗ ꯐꯣꯟꯉꯩꯒ ꯌꯥꯎꯗ꯭ꯔꯦꯗ ꯑꯩ ꯑꯩ ꯐꯣꯟ ꯌꯥꯗ꯭ꯔꯗꯤꯦ ꯎꯝ ꯑꯣꯞ ꯇꯧꯔ ꯆꯥꯔꯖ ꯇꯧꯔꯝꯕꯅꯦ ꯂꯦꯞꯇꯣꯞꯇ ꯃꯦꯠꯂꯝꯕ ꯐꯣꯟ ꯃꯩ ꯈꯥꯡ ꯑꯩ ꯐꯣꯟ ꯌꯥꯗ꯭ꯔꯦꯦ ꯆꯁ ꯇꯧꯕ ꯐꯥꯎ ꯌꯥꯗꯔꯤ
ꯃꯦ ꯍꯥꯄꯨ ꯒꯦꯝ ꯁꯥꯟꯅꯅꯤꯅ ꯁꯤꯗꯤ ꯌꯥꯗꯦꯅꯦ
ꯐꯣꯟ ꯌꯥꯗ꯭ꯔꯦ ꯍꯥꯏꯕꯅꯤ ꯆꯥꯔꯖ ꯇꯧꯕ ꯑꯣꯞ ꯇꯧꯗ꯭ꯔꯗꯤ
ꯑꯣꯐ ꯇꯧꯔ ꯇꯧꯔꯒꯞ ꯃꯩ ꯍꯥꯞꯆꯜꯔꯒ ꯑꯃꯨꯛ ꯁꯥꯟꯅꯕꯤ ꯌꯥꯒꯦꯅꯦ
ꯁꯤꯛꯁꯇꯤ ꯁꯚꯦꯟꯇꯤ ꯌꯧꯔꯗꯤ ꯌꯥꯏꯑꯕ ꯑꯗꯨ ꯁꯕꯦꯟꯇꯤꯒ ꯂꯥꯟꯗ꯭ꯔꯗꯤ ꯑꯗꯨꯝ ꯌꯦꯝ ꯍꯥꯞꯄꯗꯨ ꯁꯞꯄꯦ ꯍꯥꯏꯕ ꯐꯣꯟ ꯀꯨꯏꯔꯛꯄꯒꯤ
ꯇꯣꯇ ꯍꯥꯞꯄꯩ ꯌꯥ ꯍꯥꯏꯔꯝꯗꯔ
ꯂꯦꯞꯇꯣꯞꯇꯣ ꯀꯩꯅꯣ ꯌꯥꯎ ꯆꯠꯇ꯭ꯔꯗꯤ ꯌꯥꯗꯦ ꯃꯣꯏ ꯒꯦꯝ ꯁꯥꯟꯅꯅꯕ ꯂꯩꯗꯥꯏꯅꯦ ꯀꯩ ꯀꯩ ꯃꯌꯥꯝꯅ
ꯂꯩꯌꯨ
ꯑꯗꯨ ꯌꯥꯎꯗ꯭ꯔꯗꯤ ꯌꯥꯗꯦ
ꯃꯥꯎꯁꯇ ꯃꯥꯎꯁꯀꯨꯝꯕ ꯀꯩꯅꯣꯒꯨꯝꯕꯗ ꯇꯁꯇ ꯁꯥꯟꯅꯕꯗꯨꯣ ꯌꯥꯗꯦꯕ ꯑꯗꯨꯒꯤꯅꯦ ꯏ ꯃꯣꯏꯅꯤꯒꯤ ꯀꯥꯏ ꯄꯩꯁꯥꯗꯨ ꯂꯩꯔꯗꯤ ꯄꯣꯠ ꯂꯣꯏꯅꯃꯛ ꯂꯩꯔꯅꯤ
ꯄꯩꯁꯥ ꯄꯥꯝꯕ꯭ꯔꯣ ꯁꯦꯜ ꯄꯥꯝꯕ꯭ꯔꯣ ꯄꯨꯒꯦꯔꯣ
ꯑꯦꯈꯔꯥ ꯊꯔꯒꯔꯣ
ꯐꯔꯛꯀꯦ ꯀꯌꯥ ꯄꯥꯝꯒꯦ
ꯊꯥꯔꯤꯉꯤꯉꯩꯗ ꯄꯥꯝꯕ ꯃꯁꯤꯡ ꯂꯩꯇꯦ
ꯂꯥꯛꯑꯅꯤ ꯊꯥꯔꯛꯑꯒꯦ ꯌꯥꯔꯕꯣ
ꯎꯝ ꯌꯥꯔꯦ
ꯏ ꯈꯔꯞ ꯀꯣꯔꯔꯣꯅ ꯄꯁꯂꯣ
ꯎꯝ ꯎꯔꯔꯕꯣ ꯂꯥꯛꯑꯅꯤꯗ
ꯆꯠꯂꯍꯦ ꯀ ꯏꯔꯣꯅꯦ ꯂꯥꯛꯑꯅꯤꯕ ꯄꯩꯁꯥꯔꯣ
ꯎꯔꯕꯕ
ꯄꯩꯁꯥ ꯂꯥꯛꯈ ꯑꯅꯤꯕꯨ ꯄꯩꯁꯥꯔꯕ
ꯎꯖꯔꯔꯕ ꯁꯤꯅꯤ
ꯎꯗꯗꯤ ꯀꯩꯅꯣ ꯑꯩꯒꯤ ꯄꯣꯀꯦꯠ ꯃꯅꯤꯅꯤꯅ ꯂꯥꯛꯑꯅꯤꯗꯨꯗꯤ
ꯎꯝ ꯔꯨꯕꯥꯅꯤꯔꯥ
ꯐ ꯑꯩ ꯌꯦꯟꯖꯥꯛ ꯑꯍꯥꯎꯕ ꯆꯥꯔꯦ ꯉ ꯁꯤꯗꯤ
ꯀ꯭ꯔꯤꯌꯟꯁꯥꯡ
ꯌꯦ
ꯑꯩꯉꯣꯟꯗꯒꯤ ꯑꯣꯏꯅ ꯄꯨꯒꯦꯔꯛꯑꯣ ꯁꯦꯟꯗꯣꯏ ꯈꯔ ꯆꯥꯎꯔꯛꯀꯅꯤ ꯑꯩꯒꯤꯗꯤꯦ
ꯌꯦ
ꯄꯩꯁꯥ ꯈꯔ ꯄꯨꯒꯦꯔꯕ ꯑꯩꯉꯣꯟꯗꯒꯤ ꯑꯣꯏꯅ ꯂꯤꯁꯤꯡ ꯀꯨꯟ ꯑꯃ ꯀꯨꯟꯊ꯭ꯔꯥ ꯑꯃ ꯅꯤꯐꯨ ꯑꯃ
ꯑꯩꯅ ꯂꯨꯄꯥ ꯆꯥꯝꯃꯉꯥ ꯊꯥꯔꯛꯑꯣ ꯍꯥꯏꯕꯗꯤ ꯊꯥꯔꯛꯇꯦ ꯅꯦꯝꯃꯤ
ꯄꯨꯡ ꯀꯨꯟꯊ꯭ꯔꯥ ꯅꯤꯐꯨ ꯍꯨꯝꯐꯨꯒꯗꯤ ꯄꯤꯊꯣꯛꯑ ꯂꯣꯏꯔꯦ ꯁꯠ ꯂꯥꯎꯅ
ꯄꯥꯂꯤꯁꯤꯦ ꯄꯨꯒꯦꯅꯦ ꯀꯨꯟ ꯄꯨꯒꯦꯅꯦ ꯏꯃꯥꯟꯅꯕꯤꯒꯤ ꯏꯃꯥꯟꯅꯕꯤꯅ ꯄꯨꯒꯦ ꯍꯥꯏꯕꯅꯤ ꯁꯦꯟꯗꯣꯏꯁꯨ ꯍꯨꯟꯒꯦ ꯍꯥꯏꯕꯅꯦ ꯑꯁꯦꯡꯕꯩꯁꯨ ꯐꯥꯒꯤꯔ ꯍꯥꯏꯁꯦ ꯏ ꯊꯊ ꯍꯥꯏꯕꯅꯦ ꯑꯁꯦꯡꯕꯒꯤ ꯃꯣꯏ ꯍꯟꯗꯛ ꯑ ꯑꯩꯈꯣꯏꯒꯤ ꯁꯝꯃꯔ ꯕ꯭ꯔꯦꯛ ꯄꯤꯕꯗꯣꯀꯣ ꯀꯩꯅꯣ ꯆꯠꯇꯣꯏꯅꯦꯕ ꯆꯤꯡ ꯀꯥꯕ ꯆꯠꯇꯣꯏꯅꯦꯕ ꯃꯣꯏꯗꯣ ꯑꯥ ꯀꯦꯔꯂꯥꯗ ꯑꯗꯨꯒꯤ ꯄꯩꯁꯥ ꯌꯥꯝ ꯆꯤꯟꯕꯅꯦ ꯃꯣꯏꯗꯣ ꯑꯩꯉꯣꯟꯗ ꯄꯨꯕꯒꯤ ꯊꯤꯕꯤꯌꯨ ꯊꯤꯕꯤꯌꯨ ꯍꯥꯏꯕꯅꯦ
ꯑꯦ ꯃꯥꯡꯊꯣꯛꯈ꯭ꯔ ꯇꯣꯛꯏꯦꯅꯦ ꯑꯩꯗꯤ
ꯑꯩ ꯂꯩꯁꯤꯗꯤ ꯀꯩꯗꯧ ꯃꯥꯡꯗꯣꯔꯤꯕ ꯅꯪ ꯑꯩ ꯌꯨꯝ ꯈꯪꯗꯕ꯭ꯔꯣ ꯑꯩ ꯃꯣꯏ ꯑꯩ ꯀꯩꯅꯣ ꯑꯣꯏꯒꯦ ꯅꯣꯃꯤꯅꯤ ꯑꯣꯏꯒꯦ
ꯚꯥꯏ ꯃꯣꯏꯗꯨ ꯃꯥꯡꯈ꯭ꯔꯦꯅ ꯇꯧꯔꯛꯑꯗꯤ ꯅꯪ ꯉꯩꯗꯣꯛꯑꯦꯅ ꯍꯂꯤ ꯀꯗ꯭꯭ꯔꯔꯤ ꯑꯗꯨꯗ
ꯑꯩꯅ ꯁꯤꯡꯉ ꯂꯣꯏꯔꯦ
ꯑꯝ ꯆꯆ ꯁꯆ ꯁꯔꯅꯦ ꯀꯗꯥꯏ ꯏꯁꯤꯡ ꯀꯥꯔꯗꯣꯕ
ꯃꯣꯏ ꯀꯦꯔꯂꯥ ꯀꯦꯔꯂꯥꯗ ꯀꯣꯏꯕ ꯆꯠꯅꯤꯌꯦ ꯑꯗꯣ ꯍꯧꯖꯤꯛꯀꯥꯟ ꯆꯤꯡ ꯀꯥꯕꯤ ꯑꯃ ꯌꯥꯝ ꯇ꯭ꯔꯦꯟ ꯑꯣꯏꯕꯗꯣ
ꯎꯝ ꯑꯦ ꯃꯅꯤꯄꯨꯔꯗ ꯀꯥꯗꯧꯅꯤꯍꯦ ꯃꯣꯏꯅ ꯀꯦꯔꯂꯥ ꯌꯧꯉꯩ ꯆꯠꯂ ꯀꯥꯔꯨꯗ꯭ꯔꯣꯕ
ꯍꯣꯏ ꯃꯅꯤꯄꯨꯔꯗ ꯆꯠꯄꯗꯤ ꯌꯥꯔꯣꯏꯗꯅ ꯑꯗꯨꯒꯤ ꯄꯩꯁꯥꯛꯁꯦ ꯑꯝꯇ ꯌꯦꯡꯉꯣ ꯍꯥꯏꯕ
ꯅꯣꯏꯁꯨ ꯀꯦꯔꯂꯥ ꯆꯠꯂꯨꯒꯨꯝ ꯇꯧꯔꯗꯥꯏꯅꯦ
ꯑꯗꯣ ꯃꯣꯏ ꯍꯟꯗꯛꯁꯨ ꯑꯃꯨꯛ ꯆꯠꯅꯦ ꯍꯥꯏꯕ ꯑꯁ ꯑꯩꯕꯨꯗꯤ ꯌꯥꯎꯔꯔꯣꯏ ꯑꯩꯒ ꯏꯃꯥꯟꯅꯕꯤꯒꯕꯨ ꯌꯥꯎꯔꯔꯣꯏ ꯍꯟ ꯃꯣꯏ ꯑꯍꯨꯝ ꯆꯠꯇꯦꯕꯣ ꯑꯩꯈꯣꯏ ꯃꯉꯥ ꯂꯩꯕ
ꯐꯖꯕ ꯃꯐꯝ ꯌꯥꯝ ꯀꯩꯅꯣꯗ ꯊꯥꯒꯠꯄꯗꯨꯣ ꯃꯇꯦꯛ ꯃꯇꯦꯛ ꯔꯤꯜꯁꯀꯤꯗꯥꯟ ꯏꯁꯤꯡ ꯃꯣꯏ ꯄꯥꯠ ꯃꯌꯥꯏꯗ ꯒꯥꯔꯤ ꯊꯧꯕꯒꯤ ꯑꯗꯨꯒ ꯀꯔꯤ ꯃꯣꯏꯒꯤ ꯑꯃ ꯊꯣꯡ ꯃꯊꯛꯇ ꯏꯁꯤꯡ
ꯂꯩꯕꯅꯦ ꯐꯖ ꯐꯖꯕ ꯃꯌꯥꯝ ꯑꯗꯣ ꯑꯩꯈꯣꯏ ꯃꯃꯥꯡ ꯆꯠꯂꯛꯇ꯭ꯔꯦ
ꯏꯁꯤꯡꯒꯤꯗꯤ ꯐꯖꯕ ꯉꯥꯛ ꯂꯩꯌꯦ ꯃꯣꯏꯗꯣ ꯏꯁꯤꯡꯗꯅꯤꯗ ꯐꯖꯔꯛꯏꯁꯦ ꯃꯣꯏꯁꯦ
ꯎꯝ ꯁꯤꯡꯒꯤꯗꯤ ꯂꯩꯕꯅꯦ ꯑꯩꯈꯣꯏ ꯃꯃꯥꯡ ꯆꯠꯂꯛꯇ꯭ꯔꯦ ꯅꯣꯡ ꯇꯥꯕ ꯅꯣꯡꯖꯨ ꯊꯥꯔꯦ ꯆꯠꯂꯨꯕꯩ
ꯀꯦꯔꯂꯥꯒ ꯃꯣꯏ ꯀꯦꯔꯂꯥꯒ ꯑꯩꯈꯣꯏ ꯅꯣꯔꯠ ꯏꯁꯀ ꯃꯥꯟꯅꯩꯌꯦ ꯈꯔ ꯈꯔ ꯍꯥꯏꯗꯤ ꯀꯩꯅꯣꯗꯣꯪ ꯑꯏꯤꯡ ꯑꯁꯥꯒꯤ ꯆꯥꯡꯗꯣ ꯎꯝ ꯀꯦꯔꯂꯥꯁꯨ ꯄꯥꯡ ꯁꯥꯗꯕ ꯃꯥꯜꯂꯦ
ꯎꯝ ꯑꯗꯨꯝ ꯏꯪꯉꯒ ꯅꯣꯡ ꯇꯥꯔ ꯑꯗꯨꯝ ꯂꯩꯕꯅꯦ ꯑꯩꯈꯣꯏ ꯆꯠꯂꯨꯕꯗꯣ ꯑꯗꯨꯁꯨ ꯊꯥ ꯑꯣꯏꯕꯒꯤ ꯁꯃꯨꯗ꯭ꯔꯁꯦ ꯀꯩꯗꯧꯔ ꯆꯠꯂꯛꯇ꯭ꯔꯦꯗꯅꯦ ꯃꯣꯏ ꯅꯣꯡ ꯆꯨꯔꯗꯤ ꯑꯗ ꯆꯠꯄꯗꯣ ꯌꯥꯝꯅ ꯐꯔꯛ ꯇꯥꯏ ꯍꯥꯏꯕ ꯃꯣꯏꯗꯤ ꯉꯝꯊꯔ ꯂꯩꯔꯤ ꯑꯗꯨꯗꯤ
ꯃꯣꯏꯅ ꯅꯣꯔꯠ ꯏꯁꯀꯤ ꯊꯥꯒꯠꯂꯦ ꯅꯣꯔꯠ ꯏꯁꯀꯤꯅꯦ ꯑꯩꯈꯣꯏꯒꯤ ꯏꯁꯇꯦꯠ ꯑꯣꯜ ꯏꯟꯗꯤꯌꯥꯒꯤ ꯏꯁꯇꯦꯠꯀꯤ ꯂꯤꯁ ꯊꯥꯒꯠꯂꯛꯄꯗꯣ ꯁꯥꯕꯒꯤ ꯕꯒꯤ ꯑꯗꯨ ꯆꯞ ꯃꯥꯟꯩꯕ ꯅꯣꯔꯠ ꯏꯁ ꯀꯦꯔꯂꯥ ꯈꯛꯇꯪꯅꯤ ꯑꯟꯗ꯭ꯔ ꯄ꯭ꯔꯗꯦꯁ ꯐꯥꯎꯕ ꯌꯥꯗ꯭ꯔꯦ ꯑꯗꯨꯝ ꯅꯣꯏꯒꯤꯗꯨꯗꯤ ꯑꯗꯨꯝ ꯌꯥ ꯇꯃꯤꯟꯅ ꯌꯥꯁꯨ ꯌꯥꯗꯦ ꯀꯦꯔꯂꯥ ꯈꯛꯇꯅꯦ ꯑꯗꯣꯝꯗ ꯏꯪꯍꯧꯔꯔꯤꯁꯦ
ꯏꯤꯡ ꯃꯅꯤꯝ ꯏ ꯏꯥꯜ
ꯑꯗꯨꯒ ꯅꯣꯔꯠ ꯏꯁꯀ ꯑꯗꯨꯒꯅꯤ ꯃꯣꯏ ꯑꯩꯈꯣꯏꯒꯅꯤ ꯏꯃꯥꯟꯅꯔꯤꯁꯨ ꯅꯣꯔꯠ ꯏꯁꯀ ꯀꯦꯔꯂꯥꯒ ꯅꯨꯡꯉꯥꯏꯅꯤ ꯍꯥꯏꯕ ꯃꯩꯅ ꯐꯖ ꯐꯖꯕ ꯃꯐꯝ ꯂꯩ ꯍꯥꯏꯕ
ꯂꯩꯕꯅꯦ ꯂꯩꯕꯅꯦ ꯀꯈꯣꯏꯅ ꯆꯠꯍꯧꯗꯗ
ꯑꯩꯉꯣꯟꯗ ꯄꯕꯤꯁꯥꯄꯨꯔꯗꯤ ꯁꯗꯣꯏꯗꯤ ꯆꯥꯎꯅꯤꯍꯦꯍꯦ
ꯁꯨꯄꯥ ꯀꯌꯥ ꯁꯨꯄꯥ ꯇꯔꯥ ꯊꯥꯗ ꯇꯔꯥ ꯀꯥꯕ꯭ꯔꯣ
ꯌꯥꯅꯤꯗꯤ
ꯑꯁꯦꯡꯕꯩꯅꯦ ꯍꯥꯏꯔꯛꯑꯣ ꯑꯩꯅ ꯄꯪꯈꯥꯏ ꯍꯥꯏꯖꯃꯤꯁꯤꯗ ꯅꯪꯉꯤꯃꯜꯂꯕꯣ ꯏꯃꯥꯟꯅꯕꯤꯗꯣ ꯄꯥꯏꯍꯜꯂꯛꯎꯔꯥ
ꯎꯝ ꯌꯥꯔꯦ
ꯍꯃ ꯑ ꯇꯅꯤꯔꯪꯕꯣꯁ
ꯅꯪꯅ ꯅꯪꯅ ꯉꯥꯡꯉꯤꯗꯨꯗꯤ ꯇꯧꯁꯤꯟꯅꯩꯔꯥ ꯂꯨꯄꯥ ꯄꯩꯁꯥ ꯄꯨ ꯍꯥꯏꯗꯣ
ꯑꯦ ꯄꯩꯁꯥꯗꯤ ꯄꯨꯟꯅꯤ ꯀꯩꯅꯣ ꯑꯩ ꯑꯗꯨꯝ ꯒꯥꯔꯤ ꯑꯝꯇ ꯂꯩꯒꯦꯗꯧꯕ ꯑꯩꯈꯣꯏ ꯃꯥꯇ ꯄꯩꯁꯥ ꯈꯔ ꯍꯥꯞꯄ ꯑꯩ ꯌꯥꯗꯅ ꯂꯩꯔꯦ ꯑꯗꯨꯒꯤ
ꯀꯩꯅꯣ ꯂꯧꯁꯅꯩꯗꯨꯅ ꯇꯧꯁꯟꯅꯩꯔꯣ
ꯑꯩꯈꯣꯏ ꯏꯃꯥꯗ ꯑꯩꯅ ꯄꯩꯁꯥ ꯈꯔ ꯍꯥꯞꯄꯨ ꯀꯔꯤ ꯑꯃ ꯂꯩꯒꯦ ꯍꯥꯏꯕ ꯌꯥꯗꯅ ꯂꯩꯔꯦ ꯑꯗꯨ
ꯁꯝꯃꯩ ꯈꯝꯗꯣꯛꯑꯒ ꯑꯗꯨ ꯍꯣꯡꯉꯣ ꯉꯥꯡ ꯁꯉꯥꯡ
ꯑꯗꯨꯗ ꯎꯕꯁꯨ ꯀꯝ ꯊꯃꯂ ꯋꯥ ꯆꯜ ꯆ ꯏꯁ ꯆ ꯀꯕꯨ ꯂ ꯀ
ꯊꯒ ꯌꯥ ꯌꯥ ꯅꯣ ꯊ ꯌꯥꯔꯦ ꯀꯧꯔꯛꯅꯨ ꯇꯥꯅꯤꯡꯗ꯭ꯔꯦ ꯅꯪ ꯀꯩ ꯒꯥꯔꯤ ꯂꯩꯒꯦ ꯍꯥꯏꯕ
ꯒꯥꯔꯤ ꯃꯆꯥꯅꯤꯗ ꯁꯨꯝ ꯑꯥ ꯂꯩꯕꯗ ꯅꯨꯡꯉꯥꯏꯇꯦꯅ ꯌꯨꯝ ꯂꯩꯕ ꯅꯠꯇꯅꯤꯅ
ꯀꯔꯤ ꯀꯥꯟꯅꯕ
ꯆꯐꯣꯛ ꯆꯠꯁꯤꯟꯁꯤꯡꯒꯤꯒꯤ
ꯐꯃꯨꯔ
ꯎꯝ
ꯐꯥꯃꯨꯡꯗ꯭ꯔꯣ
ꯀꯔꯤꯒ
ꯔꯤ ꯂꯩꯗ
ꯅꯨꯡꯉꯥꯏꯇꯦ ꯑꯥꯗ ꯂꯩꯕꯗꯗꯤ ꯆꯠꯊꯣꯛ ꯆꯠꯁꯤꯟꯁꯦ ꯌꯥꯝ ꯆꯠꯀꯟꯕꯅꯤꯅ ꯁꯨꯝ ꯊꯕꯛ ꯍꯥꯏꯗꯤ ꯐ꯭ꯔꯤꯗ ꯆꯠꯄ ꯅꯠꯇꯕ ꯁꯨꯝ ꯊꯕꯛ ꯆꯠꯀꯥꯟꯗ ꯃꯤꯉꯣꯟꯗꯒꯤ ꯋꯥꯏꯒꯦ ꯀꯥꯏꯗ ꯌꯥꯝ ꯍꯩ ꯃꯤꯉꯣꯟꯗꯩꯈꯩ ꯄꯣꯠ ꯋꯥꯏ ꯍꯩꯅꯗꯦ ꯁꯨꯡꯍꯩ ꯍꯤꯡꯅꯗꯦ
ꯑꯗꯨ ꯍꯌꯦꯡ ꯋꯥꯏ ꯄꯩꯁꯥ ꯊꯣꯛꯑ ꯗꯨꯀꯥꯟꯗ ꯈꯔ ꯑꯆꯧꯕ ꯂꯩꯕꯅꯤ ꯐꯩ ꯃꯆꯥ ꯂꯩꯕ ꯑꯩ ꯑꯩꯈꯣꯏ ꯄꯥꯁꯨ ꯍꯥꯏꯅꯦꯕ ꯑꯩꯈꯣꯏ ꯄꯕꯥꯒꯤ ꯒꯥꯔꯤꯗꯣ ꯌꯥꯗ꯭ꯔꯦꯕ ꯑꯩꯈꯣꯏꯁꯨ ꯑꯃ ꯒꯥꯔꯤ ꯃꯆꯥꯥꯝ ꯂꯩꯕꯗꯣ ꯑꯗꯨꯗꯣ ꯑꯗꯨ ꯑꯩꯈꯣꯏ ꯕꯥꯁꯨ ꯃꯤꯉꯣꯟꯗ ꯑꯗꯨꯝ ꯋꯥꯏꯔ ꯋꯥꯏꯔ ꯂꯥꯛꯑꯦꯕꯀꯣ ꯃꯥꯅ ꯍꯟꯗꯛ ꯒꯥꯔꯤ ꯂꯧꯅꯦꯅ ꯍꯥꯏꯕꯅꯦꯕ ꯂꯣꯟ ꯇꯧꯔꯒ ꯑꯗꯨꯒ ꯂꯣꯟꯗꯩ ꯍꯣꯏ ꯂꯣꯟꯗꯩ ꯇꯧꯔꯒ ꯒꯥꯔꯤ ꯂꯧꯧꯕ ꯑꯦꯅ ꯍꯥꯏꯕꯅꯦꯕ ꯑꯗꯣ ꯑꯩꯅ ꯍꯥꯏꯗꯤ ꯂꯣꯟꯁꯨ ꯑꯃꯨꯛ ꯁꯤꯡꯅꯤ ꯁꯤꯡꯕꯩ ꯁꯤꯡꯕ ꯍꯥꯏ ꯑꯆꯧꯕ ꯑꯃ ꯂꯩꯕꯗꯨꯅꯀꯠꯇ꯭ꯔꯥ ꯍꯥꯏꯗꯤ ꯍꯥꯏꯗꯤ ꯈꯔ ꯍꯧꯖꯤꯛ ꯈꯔ ꯀꯩꯅꯣ ꯇꯧꯔꯣ ꯍꯥꯏꯗꯤ ꯁꯤꯖꯤꯟꯅꯔꯣ ꯑꯗꯨꯒ ꯃꯆꯥ ꯂꯩꯕꯗꯨꯗꯤ ꯍꯣꯏ ꯆ ꯆꯥ ꯆꯠ ꯆꯥ ꯆꯠꯄꯩꯕꯨꯗꯤ ꯀꯥꯟꯅꯩ ꯑꯗꯣ ꯂꯩꯔꯤꯀꯥꯟꯗ ꯑꯆꯧꯕ ꯑꯃ ꯂꯩꯍꯧꯔꯁꯦ ꯍꯥꯏꯕ ꯁꯨꯝ ꯑꯅꯤꯔ ꯑꯍꯨꯝ ꯁꯨꯝ ꯂꯩꯕ ꯉꯝꯃꯣꯏꯗꯕꯅꯤꯅ
ꯑꯆꯧꯕꯗꯤ ꯑꯩꯈꯣꯏꯗꯗꯥ ꯑꯃꯝ ꯊꯧꯋꯦꯗ ꯃꯥꯅ ꯊꯧꯖꯕꯅꯦꯕ ꯃꯥꯁ
ꯑꯣ ꯑꯣ ꯑꯃ ꯂꯩꯔꯕꯗꯤ ꯌꯥꯏꯗ
ꯃꯥꯒꯤ ꯃꯅꯤꯡꯒꯤ ꯑꯩꯈꯣꯏꯒꯤ ꯁ꯭ꯀꯨꯜꯒ ꯊꯪꯅꯕꯗꯨ ꯑꯗꯨꯒꯤ ꯎꯥꯏ ꯑꯣꯏꯕꯗ ꯑꯗꯨꯅ ꯃꯥꯒꯤ ꯑꯃ ꯂꯩꯕꯤꯈ꯭ꯔꯦ ꯑꯩꯈꯣꯏ ꯃꯃꯥꯡ ꯃꯥ ꯂꯨꯍꯉꯅꯤ ꯂꯩꯕꯤꯈ꯭ꯔꯦ ꯃꯥꯒꯤ ꯁꯤꯖꯤꯟꯅꯧꯅꯤ
ꯍꯣꯏ ꯌꯥꯏ ꯑꯗꯨꯕꯨꯗꯤ ꯑꯗꯨꯕꯨ ꯑꯣꯏꯔꯗꯤ ꯌꯥꯏ
ꯃꯥꯏ ꯒꯥꯔꯤ ꯃꯆꯥ ꯑꯃꯁꯨ ꯂꯩꯒ ꯕꯥꯏꯛ ꯑꯃ ꯃꯣꯏ ꯊꯥꯏꯅꯒꯤ ꯑꯃ ꯌꯥꯝ ꯊꯧꯅꯕ ꯄꯜꯁꯔꯅ ꯊꯍꯥꯎ ꯆꯥꯗꯦꯅ ꯌꯥꯝ ꯊꯣꯛꯅꯕꯗꯣ ꯍꯗꯛꯇ ꯌꯟꯊꯣꯛ ꯀꯛꯁꯦ ꯍꯥꯏꯕ ꯑꯩꯅ ꯌꯣꯟꯊꯣꯛꯑꯁꯦ ꯑꯩꯒꯤ ꯄꯩꯁꯥ ꯈꯔꯗ ꯍꯥꯞꯆꯤꯜꯂꯛꯑꯣ ꯑꯗꯨꯒ ꯑꯩꯅ ꯑꯩ ꯑꯒꯨꯝꯕꯁꯤꯗꯤ ꯀꯥꯟꯅꯖꯩ ꯍꯥꯏꯕ ꯑꯩꯈꯣꯏꯅ ꯑꯥ ꯂꯩꯕ ꯅ ꯑꯩꯈꯣꯏꯅ ꯄꯥꯝꯃꯤꯗꯤ ꯑꯦꯛꯇꯤꯚꯒꯨꯝꯕ ꯁꯨꯝ ꯄꯣꯠ ꯆꯩ ꯍꯥꯞ ꯌꯥꯕꯗꯨꯅꯦꯕ ꯌꯨꯝ ꯆꯠꯀꯥꯟꯗ ꯀꯥꯒ ꯏꯀꯥꯟꯗꯄꯠꯁꯤꯩ ꯄꯨꯈꯠꯂꯒ ꯁꯨꯝ ꯆꯦꯡ ꯆꯥꯛ ꯄꯨꯈꯠꯂꯒ ꯆꯠꯂꯦ ꯍꯥꯏꯕꯗꯣ ꯄꯥꯝꯕ ꯑꯩꯈꯣꯏꯅ ꯑꯗꯨꯅ ꯑꯩꯅ ꯌꯣꯟꯊꯣꯛꯑꯁꯦ ꯍꯥꯏꯕ ꯑꯗꯨꯗ ꯃꯥ ꯍꯅ ꯌꯣꯟꯒꯗꯤ ꯇꯧꯔꯝꯃꯦꯕ ꯑꯗꯣ ꯄꯩꯁꯥꯗꯣ ꯍꯣꯡꯃꯟꯕꯗꯨꯗ ꯃꯥ ꯃꯍꯩ ꯌꯣꯟꯗꯕ ꯇꯜꯂꯦꯅ
ꯎ ꯎ ꯒꯥꯔꯤ ꯃꯆꯥ ꯑꯆꯧꯕ ꯑꯃ ꯂꯩꯔꯗꯤ ꯌꯥꯔꯦ ꯍꯥꯏꯗꯤ ꯏꯃꯨꯡꯒꯤ ꯑꯣꯏꯅ ꯌꯦꯡꯉꯛꯑꯗꯤ ꯃꯆꯥꯗꯣ ꯃꯤ ꯆꯟꯗꯦꯗꯅ ꯀꯩꯁꯨ ꯃꯤ ꯄꯨꯂꯞ ꯆꯠꯅꯤꯡꯉꯀꯥꯟꯗꯗꯤ ꯃꯆꯥꯗꯨꯣ ꯐꯔꯛ ꯇꯥꯏꯒ
ꯑꯩꯗꯤ ꯑꯩꯗꯤ ꯂꯣꯟ ꯅꯠꯇꯦꯗ ꯁꯦꯀꯦꯟ ꯍꯦꯟ ꯑꯩꯅ ꯂꯩꯗꯣꯏꯁꯦ ꯂꯣꯟꯒꯤ ꯄꯩꯁꯥ ꯄꯥꯝꯃꯨꯏ ꯂꯣ ꯂꯣꯏꯕꯗ ꯒꯥꯔꯤ ꯂꯣꯏ
ꯑꯦ ꯂꯣꯟ ꯂꯧꯕꯩ ꯀꯩꯅꯣꯝ ꯍꯥꯏꯕꯤꯔꯛꯒꯦ ꯑꯩꯈꯣꯏ ꯄꯥꯅꯅꯦ ꯀꯛꯆꯤꯡ ꯅꯠꯇꯦ ꯀꯆꯤꯡ ꯀꯩꯅ ꯀꯩ ꯍꯥꯏꯕꯅꯣ ꯀꯥꯎꯊꯣꯛꯈ꯭ꯔꯦꯅꯦ ꯑꯣ ꯋꯥꯡꯉꯨ ꯋꯥꯡꯉꯨ ꯍꯥꯏꯕ꯭ꯔꯣ ꯑꯁ ꯈꯪꯗꯦ ꯀꯥꯎꯈ꯭ꯔꯦ ꯃꯣꯏꯅꯁꯨ ꯐꯖꯅ ꯍꯥꯏꯔꯛꯇꯦꯕ ꯑꯗꯨꯗꯒꯤ ꯑꯗꯒꯤ ꯅꯨꯄꯥ ꯑꯃꯒ ꯑꯩꯈꯣꯏ ꯄꯥ ꯍꯣꯏ ꯎ ꯊꯕꯛ ꯇꯧꯃꯤꯟꯅꯕ ꯑꯗꯨꯃꯥꯏꯅ ꯋꯥꯔꯤ ꯁꯥꯟꯅꯕ ꯃꯤ ꯑꯣꯏꯕꯖꯥꯠꯅꯦꯕ ꯑꯗꯨꯒ ꯑꯩꯈꯣꯏꯕꯥꯅ ꯁꯨꯝ ꯍꯥꯏ ꯒꯥꯔꯤꯗꯣ ꯌꯥꯗꯕꯗꯣ ꯌꯨꯝꯒꯨꯝꯕ ꯆꯠꯅꯤꯡꯉꯀꯥꯟꯗ ꯐꯔꯛ ꯌꯥꯝ ꯇꯥꯏ ꯈꯣꯠꯂꯦ ꯑꯗꯨꯅ ꯒꯥꯔꯤ ꯃꯆꯥ ꯑꯃꯇꯪ ꯑꯣꯏꯔꯁꯨ ꯂꯣꯟꯗꯩ ꯇꯧꯔꯒ ꯂꯩꯁꯦ ꯍꯧꯖꯤꯛ ꯄꯩꯁꯥꯗꯨꯕꯨꯗꯤ ꯈꯨꯗꯣꯡ ꯆꯥꯗꯦ ꯑꯗꯨ ꯑꯣꯏꯇꯥꯔ ꯍꯥꯏꯗꯤ ꯂꯣꯟ ꯇꯧꯔꯒ ꯂꯩꯒꯦ ꯈꯣꯠꯀꯦ ꯑꯗꯨꯃꯥꯏꯅ
ꯁꯨꯃꯥꯏ ꯋꯥꯔꯤ ꯁꯥꯟꯅꯕꯁꯦ ꯄꯨꯂꯞ ꯂꯣꯏꯔꯤꯌꯦ ꯑꯗꯨꯒꯤ ꯍꯧꯖꯤꯛꯀꯤ ꯅꯨꯄꯥꯗꯨꯅꯁꯨ ꯍꯣꯏ ꯁꯨꯃꯥꯏꯅ ꯂꯩꯔꯁꯦ ꯈꯣꯠꯂꯁꯤ ꯁꯦ ꯂꯧꯔꯁꯦꯅ ꯍꯥꯏꯅꯕ ꯂꯣꯏꯔꯦ ꯍꯥ ꯑꯩ ꯆꯠꯂꯨ ꯆꯪꯉꯨꯏꯌꯦ ꯑꯗꯨꯒ ꯅꯨꯄꯥꯗꯨꯒ ꯇꯧꯔ ꯆꯠꯂꯤ ꯑꯗꯣ ꯑꯩꯈꯣꯏ ꯄꯅ ꯄꯩꯁꯥ ꯑꯗꯨ ꯃꯣꯏꯅ ꯂꯤꯁꯤꯡ ꯀꯨꯟ ꯍꯥꯏꯕ꯭ꯔꯥ ꯀꯨꯟꯊ꯭ꯔꯥ ꯍꯥꯏꯕ꯭ꯔꯥ ꯑꯗꯨ ꯍꯥꯟꯅ ꯗꯤꯄꯣꯖꯤꯠ ꯇꯧ ꯑꯗꯨꯒ ꯂꯧꯕ ꯌꯥꯅꯤ ꯈꯣꯠꯅꯤ ꯀꯥꯏꯅ ꯋꯥꯔꯤꯁꯦ ꯐꯖꯅ ꯁꯥꯟꯅꯕ ꯂꯣꯏꯔꯖꯥꯠꯅꯤ ꯑꯗꯨꯒ ꯑ ꯑꯩꯈꯣꯏ ꯏ ꯄꯄꯥꯒꯤ ꯑꯙꯔ ꯀꯥꯔꯗ ꯀꯩꯀꯩ ꯂꯣꯏ ꯄꯨꯔꯒ ꯆꯠꯂꯤ
ꯔꯦꯠ ꯖꯣꯟ ꯑꯣꯏꯔꯝꯅꯤꯗ ꯔꯦꯠ ꯖꯣꯟ ꯑꯣꯏꯅꯤ ꯄꯤꯔꯝꯗꯧ ꯃꯥꯟꯗꯦꯗ
ꯍꯣꯏ ꯍꯣꯏ ꯑꯗꯨ ꯍꯥꯏꯔꯛꯀꯦꯕ ꯑꯗꯨꯒꯅꯦ ꯂꯣꯏ ꯄꯨꯔ ꯆꯠꯂꯤ ꯐꯕꯛ ꯋꯥꯔꯤꯁꯦ ꯐꯖꯅ ꯁꯥꯟꯅꯔꯝꯅꯤꯌꯦ ꯂꯧ ꯌꯥꯔꯅꯤ ꯒꯥꯔꯤꯗꯣ ꯑꯗꯨꯝ ꯆꯦ ꯆꯥꯡꯗꯣ ꯄꯨꯔ ꯂꯥꯛꯑꯣ ꯑꯗꯨꯒ ꯑꯗꯨꯝ ꯁꯥꯏꯟ ꯇꯧꯔꯝꯃꯒ ꯑꯗꯨꯝ ꯄꯨꯈ꯭ꯔꯣ ꯈꯣꯠꯈ꯭ꯔꯣꯅ ꯍꯥꯏꯔꯒ ꯑꯩꯈꯣꯏꯀꯗꯤ ꯈꯔꯁꯨ ꯅꯨꯡꯉꯥꯏꯖꯔꯒ ꯍꯔꯥꯎꯖꯔꯒ ꯌꯥꯔ ꯌꯥ ꯀꯥꯏꯅ ꯇꯧꯔ ꯆꯠꯆꯔꯤ ꯑꯗꯨ ꯍꯥꯏꯌꯧꯀꯥꯟꯗ ꯅꯣꯏꯗꯣ ꯀꯔꯥꯏ ꯋꯥꯏꯗꯅꯣ ꯈꯣꯠꯇꯅꯣ ꯍꯪꯅꯔꯀꯥꯟꯗ ꯔꯦꯠ ꯖꯣꯟ ꯃꯌꯥ ꯏꯅꯦꯅ ꯂꯧꯕ ꯌꯥꯔꯛꯇ꯭ꯔꯤ ꯑꯩꯈꯣꯏ ꯕꯥꯅ ꯃꯆꯤꯟ ꯊꯤꯔꯒ ꯍꯥꯟꯩ ꯍꯥꯏꯕꯁꯨ ꯅꯠꯇꯕ ꯋꯥꯔꯤ ꯐꯖ ꯁꯥꯔ ꯂꯣꯏꯔꯦ ꯑꯗꯨꯒ ꯃꯤꯒꯤ ꯃꯇꯝꯁꯨ ꯃꯥꯡꯍꯟꯕ ꯑꯗꯨꯒꯤ ꯈꯗ ꯁꯧ ꯂꯥꯡꯕꯗꯨꯗꯤ
ꯌꯥꯗꯕꯅꯤ ꯔ ꯔꯦꯠ ꯖꯣꯟꯗꯤ ꯑꯩꯈꯣꯏ ꯑꯩꯈꯣꯏ ꯀꯛꯆꯤꯡ ꯅꯧꯁꯨ ꯌꯥꯔꯝꯗꯧ ꯃꯥꯟꯅꯗꯦ ꯅꯒ ꯑꯩꯈꯣꯏꯒ ꯄꯤꯟꯀꯣꯗꯇꯤ ꯃꯥꯟꯅꯗꯦꯀꯣ
ꯑꯗꯦ
ꯑꯩꯈꯣꯏ ꯌꯥꯔꯕ ꯈꯪꯗꯦ ꯌꯥꯒꯟꯗꯕꯅꯤ ꯑ ꯑꯩꯈꯣꯏꯁꯨ ꯌꯥꯒꯟꯗꯕꯅꯤ
ꯀꯩꯒꯤꯅꯣꯕ ꯑꯗꯨ ꯌꯥꯗ꯭ꯔꯤꯗꯣ ꯄꯩꯁꯥ ꯍꯨꯟ ꯉꯝꯃꯣꯏ ꯍꯥꯏꯕ꯭ꯔꯦꯕ
ꯅꯠꯇꯦ ꯑꯃꯨꯛ ꯇꯧꯔꯛꯀꯦ